ꯇꯥꯔꯥꯕꯥ
ꯑꯥ ꯇꯥꯔꯦ ꯇꯥꯔꯦ
ꯆꯥꯛ ꯆꯥꯔꯕ
ꯑꯧ ꯆꯥꯔꯦ ꯑꯥ ꯀꯩ ꯖꯥꯡ ꯆꯥꯒꯦ ꯃ
ꯑꯈꯣꯏꯔꯣ ꯑꯈꯣꯏ ꯃꯥꯏꯔꯦꯟ ꯊꯣꯡꯉꯦ ꯉꯥ ꯃꯥ ꯌꯥꯎꯔꯦ ꯑꯗꯩꯗꯤ ꯁꯤ ꯁꯤꯡꯖꯨ ꯁꯦꯝꯕ ꯃꯥ ꯁꯤꯡꯖꯨ ꯁꯨꯕ ꯑꯃꯒ ꯑꯍꯨꯝ ꯇꯧꯁꯟꯒ꯭ꯔꯦ
ꯑꯥ ꯃꯔꯨꯞꯍꯣꯏ ꯂꯝꯁꯦ ꯑꯥ ꯀꯔꯣꯝꯗ ꯑꯣꯏꯗꯨꯏꯅꯣ
ꯋꯥꯡꯒꯣꯏ ꯈꯪꯕ꯭ꯔꯥ
ꯈꯪꯉꯦ ꯈꯪꯉꯦ
ꯑꯥ ꯋꯥꯡꯒꯣꯏꯗꯒꯤ
ꯈꯪꯕ꯭ꯔꯥ ꯍꯪꯉꯤꯁꯦ ꯑꯩꯅ ꯈꯪꯗꯕ ꯃꯤꯁꯨ ꯃꯌꯥꯝ ꯂꯩꯕꯩꯅꯤꯀꯣ
ꯍꯣ ꯍꯣꯏ ꯋꯥ ꯑꯩꯗꯣ ꯋꯥꯡꯒꯣꯏ ꯍꯥꯏꯁꯦ ꯇꯥꯗꯤ ꯇꯥꯔꯒ ꯑ ꯊꯧꯕꯥꯜ ꯁꯥꯏꯠ ꯑꯁꯣꯝꯗ ꯍꯥꯏꯊꯔꯒ ꯂꯩ ꯍꯥꯏꯕꯕꯨꯗꯤ ꯈꯪꯕ ꯗꯨ ꯖꯒꯥꯗꯤ ꯆꯞ ꯆꯥꯕꯤꯗꯣ
ꯇꯦꯅꯩ ꯍꯤꯌꯥꯡꯊꯥꯡꯒꯤ ꯕꯣꯔ ꯂꯥꯏ ꯈꯨꯔꯨꯝꯐꯝꯗꯤ ꯈꯪꯉꯤꯗꯅ ꯑꯗꯒꯤ ꯀꯤꯂꯣꯃꯤꯇꯔ ꯑꯍꯨꯝꯃꯨꯛ ꯍꯥꯏꯗꯔꯒ ꯁꯃꯨꯔꯧ ꯋꯥꯡꯒꯣꯏ ꯂꯥꯛꯇꯣꯏꯕ
ꯁꯣꯃꯨꯔ ꯑꯗꯨꯗꯤ ꯑ ꯁꯤꯗꯒꯤ ꯍꯥꯏ ꯃꯌꯥꯡ ꯏꯝꯐꯥꯜ ꯑꯪ ꯈꯪꯉꯤ ꯈꯪꯉꯤ
ꯎꯝ ꯃꯌꯥꯡ ꯏꯝꯐꯥꯜꯗꯒꯤ ꯀꯤꯂꯣꯃꯤꯇꯔ ꯃꯉꯥꯃꯨꯛ ꯍꯥꯏ ꯒ ꯋꯥꯡꯒꯣꯏ ꯑꯃꯨꯛ ꯑꯣꯏꯗꯣꯏꯕ ꯍꯥꯏꯒꯠꯂꯛꯇꯣꯏꯕ ꯁ꯭ꯇ꯭ꯔꯦꯠꯇ
ꯑꯗꯨꯗꯤ ꯀꯩꯅꯣꯗꯒꯤ ꯑꯥꯝ ꯃꯌꯥꯏ ꯂꯝꯕꯤꯗꯒꯤ ꯐꯥꯎꯔꯒ ꯋꯉꯨ ꯆꯠꯄ ꯌꯥꯕ ꯂꯝꯕꯤꯗ ꯑꯗꯨꯝ ꯂꯩꯍꯧꯗꯣꯢꯔꯥ ꯑꯗꯨꯗꯤ ꯕ꯭ꯔꯣ ꯍꯣꯢꯒꯤꯁꯦ ꯀꯩꯅꯣ ꯌꯧꯔꯒ ꯍꯣꯢꯒꯤꯁꯦ
ꯀꯗꯥꯥꯏꯗꯒꯤꯕ
ꯃꯌꯥꯏ ꯂꯝꯕꯤ ꯂꯥꯛꯑꯒ ꯋꯥꯡꯍꯨ ꯇꯥꯕ ꯂꯝꯕꯤꯗꯣ ꯈꯪꯕ꯭ꯔꯥ
ꯃꯌꯥꯏ ꯂꯝꯕꯤꯅꯦ ꯑꯩꯈꯣꯏꯁꯦ ꯃꯌꯥꯏ ꯂꯝꯕꯤ ꯀꯧꯋꯦ
ꯃꯤ ꯆꯠꯂꯒ ꯋꯥꯡꯉꯨ ꯇꯥꯕꯗꯣ
ꯋꯥꯉꯨ ꯇꯥꯕꯗꯨꯗꯤ ꯋꯥꯉꯨꯁꯤꯗꯤ ꯀꯛꯆꯤꯡ ꯗꯩꯒ ꯆꯠꯈ꯭ꯔꯀꯥꯟꯗ ꯋꯥꯡꯉꯨ ꯇꯥꯗꯣꯏꯅꯤꯗꯅ ꯀꯛꯆꯤꯡ ꯌꯧꯗ꯭ꯔꯤꯉꯩꯗ ꯗ ꯐꯥꯎꯖꯤꯟꯈꯤꯗꯣꯏ ꯅꯠꯇ꯭ꯔꯣ
ꯎꯝ ꯅꯠꯇꯦ ꯅꯠꯇꯦ ꯂꯝꯕꯤꯁꯦ ꯍꯥꯏꯗꯤ ꯑ ꯋꯥꯉꯨꯗꯣ ꯑꯅꯤ ꯊꯣꯛꯑꯦ ꯍꯥꯏꯕ ꯑꯗꯨ ꯈꯪꯕ꯭ꯔꯥ ꯕ꯭ꯔꯣ ꯋꯥꯉꯨ ꯑꯅꯤ ꯊꯣꯛꯄꯗꯣ ꯍꯥꯏꯗꯤ ꯂꯩꯐꯝ ꯍꯥꯏꯕ ꯑꯃꯒ ꯍꯜꯂꯨꯛ ꯍꯥꯏꯕ ꯑꯃꯒ
ꯑꯣ ꯍꯣ ꯇꯥꯗꯤ ꯇꯥꯔꯕꯀꯣ ꯋꯥꯡꯉꯨ ꯑꯃꯗꯤ ꯆꯠꯂꯦꯕ ꯑꯩꯁꯨ ꯑ ꯑꯩꯈꯣꯏ ꯍꯥꯟꯅ ꯆꯠꯈ꯭ꯔꯦ ꯀꯨꯏꯔꯦ ꯀ꯭ꯂꯥꯁ ꯇꯨ ꯇꯨ ꯊꯥꯎꯖꯟ ꯇ꯭ꯋꯦꯟꯇꯤ ꯑꯗ꯭ꯋꯥꯏꯗꯅꯤꯗ ꯍꯖꯤꯛꯇꯤ ꯑꯩꯈꯣꯏꯁꯨ ꯌꯥꯝ ꯀꯟꯅ ꯑꯗꯨꯝ ꯃꯤ ꯂꯩꯇꯕꯅꯤꯅ ꯆꯠꯇꯦꯕ ꯆꯠꯄꯗꯤ
ꯎꯝ
ꯑꯗꯨꯒ ꯃꯌꯥꯢ ꯂꯝꯕꯤꯁꯦ ꯑꯩ ꯍꯥꯏꯔꯛꯀꯦ ꯀꯩꯅꯣ ꯂꯪꯊꯕꯥꯜ ꯂꯩꯔꯅꯤꯀꯣ ꯁꯨꯝ ꯍꯥꯏꯔꯛꯀꯦꯕ ꯂꯪꯊꯕꯥꯜ ꯂꯩꯔꯅꯤ ꯍꯤꯌꯥꯡꯊꯥꯡ ꯂꯩꯔꯛꯑꯅꯤ ꯑꯗꯨꯒ ꯁꯃꯨꯔꯧ ꯂꯥꯛꯑꯅꯤ ꯁꯃꯨꯔꯧ ꯂꯥꯛꯡꯒꯣꯏ ꯂꯥꯛꯑꯅꯤ ꯃꯌꯥꯡ ꯏꯝꯐꯥꯜ ꯂꯩꯔꯅꯤ ꯑꯗꯨꯗꯒꯤ ꯑꯃꯨꯛꯀ ꯁꯦꯛꯃꯥꯏꯖꯤꯡ ꯂꯥꯛꯑꯅꯤ ꯁꯨꯃꯥꯏꯅ ꯇꯧꯔ ꯇꯧꯔ ꯀꯨꯝꯈꯤꯗꯣꯢꯅꯦꯕ ꯑꯗꯣ ꯑꯩꯈꯣꯏ
ꯑ ꯁꯦꯛꯃꯥꯏꯖꯤꯡꯗꯣ
ꯎꯝ ꯎꯝ ꯎꯝ
ꯎꯝ ꯑꯗꯒꯤ ꯆꯪꯈꯤꯗꯣꯢꯕ ꯋꯥꯡꯉꯨꯅ ꯑꯃꯨꯛ
ꯋꯉꯨ ꯑꯣ ꯍꯣ ꯑꯣ ꯎꯝ ꯎꯝ ꯈꯪꯉꯦ ꯑꯗꯨꯗ ꯑꯃꯨꯛꯀ ꯂꯣꯛꯇꯥꯛ ꯇꯥꯔꯁꯨ ꯌꯥꯏꯌꯦ ꯁꯦꯛꯃꯥꯏꯖꯤꯡꯗꯒꯤ ꯆꯪꯉꯒꯗꯤ ꯂꯐꯨꯄꯥꯠ ꯇꯦꯔꯥ ꯑꯗꯨ ꯑꯗꯥ ꯂꯣꯏ ꯇꯥꯈꯤ ꯌꯥꯔꯦ ꯑꯩꯈꯣꯏꯒꯤ ꯀꯩꯅꯣ ꯐꯦꯁꯇꯤꯚꯦꯜꯒ ꯇꯧꯕꯗꯣ ꯑ ꯂꯣꯛꯇꯥꯛ ꯐꯦꯁꯇꯤꯚꯦꯜꯒ ꯇꯧꯔꯤꯗꯣ
ꯑꯣ ꯑꯣ
ꯑꯗꯣꯝꯗ ꯅꯣꯏꯅ ꯀꯥꯏꯗꯒꯤ
ꯑꯣ ꯑꯩ ꯀꯩꯅꯣꯒꯤ ꯑ ꯋꯥꯡꯉꯨꯗꯒꯤꯅꯦꯕ
ꯑꯣ ꯍꯣ
ꯀꯩꯅꯣ ꯂꯩꯕꯗꯣ ꯈꯪꯕ꯭ꯔꯥ ꯍꯧꯖꯤꯛꯄꯨꯗꯤ ꯑꯦꯝ ꯌꯨꯗ ꯂꯩꯌꯦꯕ
ꯑꯣ ꯑꯦꯝ ꯌꯨꯗ ꯀꯩꯗꯧꯔꯤꯒꯦ ꯀꯩ ꯍꯣꯠꯅꯔꯤꯒꯦꯕ
ꯑꯣ ꯑꯦꯝ ꯌꯨꯗ ꯀꯩꯅꯣ ꯇꯧꯕ ꯑꯦꯝ ꯑꯦ ꯁꯤ ꯇꯧꯕꯒꯤ ꯂꯩꯕꯅꯤ
ꯎꯝ ꯇꯨꯋꯦꯜꯞꯇꯤ ꯀꯩꯅꯣ ꯇꯨ ꯊꯥꯎꯖꯟ ꯀꯌꯥ ꯊꯥꯏ
ꯇ꯭ꯋꯦꯟꯇꯤꯗ ꯊꯥꯏꯌꯦ ꯇꯨꯋꯦꯜꯞ ꯁꯨ
ꯆꯞ ꯃꯥꯟꯅꯩ ꯁꯦꯝ ꯕꯦꯁꯅꯦ ꯑꯩꯈꯣꯏꯒ ꯑ
ꯀꯩ ꯀꯩ ꯁ꯭ꯀꯨꯜꯗꯒꯤ ꯀꯩꯅꯣ ꯇꯧꯔꯛꯀꯦ
ꯄꯥꯁ ꯑꯥꯎꯛꯇꯤ ꯑꯩꯗꯤ ꯇꯦꯟ ꯐꯥꯎꯕꯗꯤ ꯖꯦꯟꯕꯤꯗ ꯇꯝꯃꯛꯑꯦ
ꯑꯣ ꯌꯦꯁ ꯌꯥꯝ ꯐꯩꯅꯦ ꯑꯗꯨꯗꯤ ꯑꯥ
ꯑꯗꯨꯒ ꯑꯦꯂꯚꯦꯟ ꯇꯨꯌꯦꯜꯞꯅ ꯖꯦꯟ ꯃꯍꯥꯕꯤꯔꯅ ꯑꯃ ꯄꯥꯎꯅꯥ ꯕꯖꯥꯔꯗ ꯂꯩꯕꯅꯦ ꯊꯣꯃꯥꯁꯀꯤ ꯑꯗꯨ ꯗ ꯑꯗꯨꯗꯒꯤ ꯄꯥꯁ ꯑꯥꯎꯠ ꯇꯧꯔꯛꯄ
ꯇꯦꯟꯕꯥꯎꯀꯤ ꯖꯤ ꯑꯦꯟ ꯕꯤꯁꯦ ꯖꯤ ꯑꯦꯟ ꯕꯤ ꯀꯥꯏꯗꯒꯤ ꯑꯣꯏꯗꯣꯏꯅꯣ
ꯈꯨꯝꯕꯣꯡ ꯈꯨꯝꯕꯣꯡ
ꯑꯣ
ꯈꯨꯃꯣꯡ ꯑꯁꯣꯝ ꯖꯤꯔꯤ ꯂꯝꯕꯤꯔꯣꯝ ꯂꯩꯕꯗꯣ
ꯎꯝ ꯈꯪꯉꯦ ꯈꯪꯉꯦ ꯑꯩꯁꯨ ꯀꯣꯂꯦꯖꯇꯤ ꯑꯁꯣꯝꯗ ꯇꯧꯔꯛꯑꯦꯕ
ꯀꯥꯏꯋꯥꯥꯏꯗ
ꯑꯣ ꯁꯧꯒꯟꯕꯟ ꯑꯁꯥꯢ ꯇꯛꯌꯦꯜ ꯑꯁ꯭ꯋꯥꯏꯗ ꯇꯧꯔꯛꯑꯦꯕ ꯑꯗꯨ ꯑꯥ ꯑꯗꯨ ꯑꯗꯨꯅ ꯈꯪꯉꯦ ꯑꯗꯨ ꯁꯥꯢꯗꯄꯨꯗꯤ ꯈꯔ ꯌꯥꯝ
ꯑꯗ꯭ꯋꯥꯏ ꯑꯩꯈꯣꯏꯅ ꯑꯃꯨꯛ ꯃꯤꯠ ꯇꯨꯝꯕꯁꯨ ꯑꯗꯨꯋꯥꯏꯗꯗꯤ ꯑꯗꯨꯝ ꯄꯥꯏꯔꯒ ꯆꯠꯈꯤꯕ ꯌꯥꯝ ꯃꯐꯝꯅꯦ ꯍꯥꯏꯗꯤ ꯁꯨꯝ ꯆꯠꯅꯔꯛꯄꯒꯤ ꯍꯥꯏꯗꯤ ꯁ꯭ꯀꯨꯜ ꯕꯦꯛ ꯀꯦꯖꯟ ꯊꯥꯔꯦ ꯍꯟꯇꯣꯛ ꯍꯟꯖꯤꯟ ꯆꯠꯂꯝꯃꯤꯅꯤꯅ
ꯍꯣꯏꯅꯦ ꯖꯤ ꯑꯦꯝ ꯕꯤꯗ ꯂꯩꯔꯕꯁꯦ ꯆꯍꯤ ꯇꯔꯥꯃꯨꯛ ꯂꯩꯔꯛꯄ ꯍꯥꯏꯗꯤꯦ
ꯖꯦꯟꯕꯤꯗ ꯆꯍꯤ ꯃꯉꯥ ꯂꯩꯔꯛꯑꯦ ꯑꯩꯗꯤ ꯇꯦꯟꯐꯥꯎꯗ ꯇꯝꯃꯑꯕꯅꯤꯅ ꯁꯤꯛꯁꯇꯩꯅ
ꯑꯥ
ꯑꯗꯨꯒ ꯑꯦꯂꯚꯦꯟ ꯇꯨꯌꯦꯜꯞꯅ ꯑꯗꯣꯝꯗ ꯁꯣꯝꯗ ꯑꯃꯨꯛ ꯇꯝꯃꯛꯑꯦꯗꯅ
ꯑꯥ
ꯀꯩꯅꯣꯅ ꯍꯣꯁꯇꯦꯜ ꯂꯥꯏꯐꯅꯤꯗꯅ ꯑꯗꯨꯅ ꯁꯣꯝꯗꯅ ꯑꯃꯨꯛꯀ ꯀꯩꯅꯣꯅꯦ ꯗꯦ ꯕꯣꯔꯗꯤꯡꯒꯤ ꯃꯑꯣꯡꯗꯅꯦ ꯑꯩꯈꯣꯏ ꯇꯝꯃꯛꯏꯁꯦ ꯑꯦꯂꯚꯦꯟ ꯇꯨꯌꯦꯜꯞ ꯁꯤꯅ ꯈꯦꯅꯕꯗꯣ ꯃꯅꯤꯄꯨꯔꯤ ꯏꯪꯂꯤꯁꯀꯁꯤꯗꯤ ꯑꯦꯂꯕꯦꯟ ꯇꯨꯌꯦꯜꯞꯀꯤꯁꯦ ꯑꯩꯈꯣꯏꯅ ꯇꯝꯃ ꯀꯥꯟꯗꯗꯤ ꯄꯨꯟꯅ ꯇꯥꯛ ꯊꯣꯛꯄꯤꯅꯦ ꯇꯨꯌꯦꯜꯞꯀꯤ ꯑꯣꯏꯅ ꯇꯥꯛꯄꯤꯅꯦ ꯑꯦꯂꯕꯦꯟꯁꯤꯗ
ꯑꯁ ꯑꯥ ꯃꯣꯏ ꯀꯩꯅꯣ ꯈꯔ ꯁ꯭ꯀꯨꯜ ꯈꯔ ꯑꯗꯨꯃꯥꯏꯅ ꯇꯥꯛꯄꯅꯦ
ꯍꯣꯏ ꯍꯣꯏ ꯍꯣꯏ ꯍꯣꯏ ꯃꯥꯛ ꯋꯥꯡꯗꯕ ꯌꯥꯗꯦ ꯍꯥꯏꯕꯗꯣ
ꯎꯝ ꯅꯥꯏꯟ ꯅꯥꯏꯟꯒꯤ ꯁꯔꯨꯛꯁꯦ ꯇꯣꯛꯊꯣꯛ ꯑꯦꯗꯅꯀꯣ ꯇꯦꯟ ꯊꯥꯗ ꯑꯥ ꯇꯦꯟꯒꯤ ꯆꯍꯤ ꯑꯅꯤ ꯇꯥꯛꯊꯣꯛꯄꯗꯣ
ꯎꯝ ꯎꯝ ꯑꯗ ꯑꯩꯈꯣꯏ ꯖꯦꯑꯦꯟ ꯕꯤꯗꯗꯤ ꯑꯗꯨꯝꯕ ꯏ ꯖꯦ ꯑꯦꯟ ꯕꯤꯗꯗꯤ ꯑꯗꯨꯝꯕꯒꯤ ꯄ꯭ꯔꯣꯁꯦꯁ ꯁꯨꯡꯂꯩ ꯂꯩꯇꯦꯕ ꯖꯁ ꯇꯥꯛꯐꯝ ꯊꯣꯛꯄ ꯑꯗꯨꯝ ꯇꯥꯛꯀꯅꯤ ꯅꯪ ꯍꯩꯐꯝ ꯊꯣꯛꯄ ꯍꯩꯖꯧ ꯈꯪꯗ꯭ꯔꯒ ꯍꯪꯉꯛꯑꯣ ꯑꯗꯨꯒ ꯈꯪꯗ꯭ꯔꯒ ꯑꯩꯈꯣꯏ ꯂꯩꯔꯤ ꯍꯥꯏꯕꯗꯣ ꯑꯗꯨꯅꯤ ꯑꯗ ꯑꯩꯈꯣꯏꯗꯤ ꯁꯤꯛꯁ ꯇꯩ ꯇꯦꯟꯐꯥꯎꯁꯤꯗ ꯀꯣꯆꯤꯡꯁꯦ ꯇꯦꯟꯗ ꯑꯃꯨꯛꯈꯛꯇꯪ ꯇꯧꯔꯛꯑꯦꯕ ꯍꯥꯏꯗꯤ ꯀꯣꯆꯤꯡꯒꯤ ꯄꯩꯁꯥꯁꯦ ꯁꯨꯡꯍꯨꯟ ꯍꯨꯟꯗꯣꯔꯛꯇꯦꯕ ꯑꯦꯂꯚꯦꯟ ꯇꯨꯋꯦꯜꯐꯇꯁꯨ ꯀꯣꯆꯤꯡ ꯇꯧꯔꯛꯇꯦꯕ ꯑꯩꯈꯣꯏꯅ ꯍꯥꯏꯗꯤ ꯑꯣꯖꯥ ꯑꯣꯖꯥꯗꯨꯏ ꯃꯈꯥ ꯄꯣꯜꯂꯤꯗꯅ ꯀꯣꯆꯤꯡꯒꯤ ꯄ꯭ꯂꯦꯠꯐꯣꯝꯗꯣ ꯄꯤꯗꯕ ꯍꯥꯏ ꯇꯥꯔꯦ ꯄꯤꯗꯦ ꯍꯥꯏꯗꯤ ꯅꯩꯔ ꯑꯣꯏꯅ ꯇꯥꯛꯄꯤꯕ ꯍꯥꯏ ꯇꯔꯦ
ꯅꯪ ꯍꯥꯏꯔꯛꯇꯨꯏ ꯑꯗꯨ ꯌꯥꯝ ꯐꯩꯌꯦ ꯑꯗꯨꯃꯥꯏꯅ ꯇꯧꯗꯧꯅꯦ
ꯑꯗꯨꯒ ꯍꯣꯏ ꯇꯧꯅꯕꯁꯨ ꯑꯗꯨꯝ ꯌꯥꯎꯏꯀꯣ ꯑꯗꯨ ꯋꯥꯅꯕꯅꯤ ꯍꯥꯏꯗꯤ ꯏꯁꯥꯅ ꯄꯥꯖꯔꯒ ꯈꯪꯉꯗꯤ ꯑꯗꯨꯝ ꯌꯥꯄꯣꯠꯅꯤꯗꯅ
ꯈꯪꯗ꯭ꯔ ꯀꯥꯟꯗ ꯀꯣꯆꯤꯡ ꯇꯧꯗꯧꯅꯦ
ꯃꯥꯅꯦ ꯎꯝ
ꯑꯦꯝ ꯌꯨꯗꯗꯤ ꯏꯃꯥꯟꯅꯕ ꯑꯃꯅꯤꯁꯨ ꯑꯗꯨꯝ ꯂꯩꯌꯦ ꯑꯩꯈꯣꯏ ꯄꯤ ꯑꯩꯆ ꯗꯤ ꯇꯧꯕ ꯍꯧꯖꯤꯛ ꯍꯧꯖꯤꯛꯁꯨ ꯈꯪ ꯗꯤꯄꯥ꯭ꯔꯠꯃꯦꯟ ꯗ ꯀꯃ꯭ꯔꯁ ꯂꯩꯅ ꯆꯪꯉꯔꯣꯏꯗ
ꯑꯣ ꯃꯣꯏꯅꯃꯨꯛ ꯑꯥ꯭ꯔꯠꯁ
ꯀꯃ꯭ꯔꯁꯅꯦ
ꯑꯥ ꯃꯣꯏꯅꯄꯨꯛ ꯑꯥ꯭ꯔꯠꯁ ꯑꯣꯏꯗꯕꯅꯤꯅ ꯈꯪꯉꯔꯣꯏ ꯍꯥꯏꯗꯤ ꯁꯨꯝ ꯁꯥꯏꯟꯁ ꯕ꯭ꯂꯣꯛꯇ ꯑꯩꯈꯣꯏꯒ ꯗꯤꯄꯥ꯭ꯔꯠꯃꯦꯟ ꯄꯨꯜꯂꯝꯕꯒ ꯑꯣꯏꯔꯒꯗꯤꯀꯣ ꯍꯥꯏꯗꯤ ꯑꯩꯈꯣꯏ ꯗꯤꯄꯥꯔꯠꯃꯦꯟ ꯏꯁꯀꯣꯜꯂ꯭ꯔ ꯒꯩꯗꯤ ꯑꯅꯝꯕ ꯈꯪꯉꯦ ꯉꯦꯕ ꯑꯩꯅ
ꯑꯗꯩ ꯃꯁꯇ꯭ꯔ ꯇꯧꯕꯕꯨꯗꯤ ꯅꯣꯏꯒꯤ ꯑꯗꯁꯨ ꯂꯩꯗꯤ ꯂꯩꯌꯦ ꯔꯥꯀꯦꯁ ꯀꯥꯏꯅ
ꯑꯗꯣ ꯈꯪꯗ꯭ꯔꯁꯨ ꯎꯝ ꯃꯁꯛ ꯉꯧꯕ
ꯀꯩ ꯗꯤꯄꯥ꯭ꯔꯠꯃꯦꯟꯗ ꯍꯥꯏꯕ
ꯃꯣꯏꯁꯦ ꯃꯥꯁꯦ ꯑꯩꯈꯣꯏ ꯕꯦꯁ ꯃꯊꯛꯅꯤꯗ ꯀꯔꯤ ꯗꯤꯄꯥ꯭ꯔꯠꯃꯦꯟꯗꯅꯣ ꯑꯥ꯭ꯔꯠꯁꯇꯒꯤ ꯇꯧꯋꯦ ꯨꯁꯤꯡꯅꯦꯕ ꯗꯤꯄꯥ꯭ꯔꯠꯃꯦꯟꯗꯨ ꯀꯔꯝ ꯀꯩ ꯁꯕꯖꯦꯛꯇ ꯇꯧꯔꯤꯅꯣ ꯈꯪꯗ꯭ꯔꯦ
ꯑ
ꯏꯁ ꯑꯗꯨꯗꯤ ꯅꯨꯡꯉꯥꯏꯕꯅꯦ ꯑꯦꯝ ꯌꯨꯗ ꯂꯩꯕꯁꯦ ꯑꯩꯁꯨ ꯑꯗꯨꯝ ꯑꯦꯝ ꯌꯨꯗꯗꯤ ꯑꯍꯤꯡ ꯑꯗꯨꯝ ꯇꯣꯏ ꯂꯦꯛꯂꯛꯑꯦ
ꯎꯝ ꯅꯨꯡꯉꯥꯏꯕꯅꯤ ꯁꯤꯗꯩꯕꯨꯁꯨ
ꯅꯨꯡꯉꯥꯏꯕꯅꯦ ꯍꯥꯏꯗꯤ ꯂꯥꯏꯐꯁꯦ ꯀꯩꯅꯣ ꯑꯃꯒ ꯒ ꯀꯩꯅꯣ ꯑꯝ ꯑꯩꯈꯣꯏ ꯂꯩꯔꯤꯁꯦ ꯁꯤꯅꯤ ꯀꯥꯏꯅ ꯈꯪꯍꯟꯕꯗꯣ ꯑꯃ ꯑꯣꯏꯕꯅꯦꯕ
ꯎꯝ
ꯍꯥꯏꯗꯤ ꯑꯩꯈꯣꯏꯅ ꯅꯪ ꯑꯩꯈꯣꯏꯒꯤ ꯀꯩꯅꯣꯁꯤꯗ ꯂꯩꯁꯦꯕꯀꯣ ꯁ꯭ꯀꯨꯜꯁꯤ ꯅꯣꯡꯉꯥꯟꯕ ꯅꯨꯃꯤꯠ ꯇꯥꯕꯨ ꯀꯥꯔꯅꯤ
ꯎꯝ ꯃꯥꯅꯦ ꯃꯥꯅꯦ ꯑꯁ ꯖꯦꯑꯦꯟꯕꯤ ꯗꯗꯤ ꯎꯝ
ꯑꯥ ꯑꯗꯒꯤ ꯑꯦꯂꯚꯦꯟ ꯇꯨꯋꯦꯜꯐ ꯀꯩꯅꯣ ꯀꯥꯔꯤꯁꯤꯅ ꯇꯨꯏꯁꯟ ꯆꯠꯂꯅꯤ ꯁꯤꯗ ꯇꯧꯅꯩꯁꯤꯕꯣꯕ ꯀꯣ ꯃꯦꯠꯇ ꯅꯨꯡꯁꯤꯗꯅ ꯑꯗꯨꯒ ꯀꯩꯅꯣꯒꯤ ꯃꯍꯥꯎꯗꯨ ꯈꯪ ꯉꯝꯗꯝꯕꯅꯦꯕ ꯍꯥꯏꯕꯗꯤ ꯑꯩꯈꯣꯏꯁ ꯁꯨꯃꯥꯏꯅ ꯇꯧꯔꯤꯅꯤ ꯂꯩꯕꯥꯛꯀꯤ ꯏꯁꯨꯅ ꯁꯤꯅꯤ ꯀꯥꯏꯗꯣ ꯁꯨꯈꯪ ꯈꯪꯉꯝꯗꯦꯗꯅ ꯑꯦꯝ ꯌꯨ ꯂꯩꯔꯗꯤ ꯂꯩꯕꯥꯛꯀꯤ ꯏꯁꯨꯒꯤ ꯁꯨꯃꯥꯏꯅ ꯑꯣꯏ ꯑꯣ ꯑꯗꯩꯗꯤ ꯁꯨꯃꯥꯏꯅ ꯍꯦꯟꯗꯜ ꯇꯧꯕ ꯌꯥꯅꯤ ꯀꯥꯏꯅ ꯂꯣꯏ ꯈꯪꯉꯦꯗꯅ
ꯎꯝ ꯑꯁ ꯌꯥꯝ ꯋꯥꯏꯗ ꯑꯦꯝ ꯌꯨꯗ ꯂꯩꯕꯁꯦ ꯑꯃꯃꯝꯗ ꯍꯥꯏꯔꯒꯗꯤ ꯀꯩꯅꯣ ꯍꯥꯏꯀꯥꯟꯗ ꯏꯔꯥꯡ ꯍꯦꯛ ꯊꯣꯛꯄꯗ ꯃꯄꯥꯟ ꯊꯣꯛꯄ ꯌꯥꯗꯕꯁꯦ
ꯑꯥ ꯗꯨꯕꯨꯗꯤ ꯈꯔ ꯋꯥꯅꯤ
ꯑꯩ ꯃꯇꯥꯏꯗ ꯇꯧꯔꯒ ꯃꯅꯨꯡ ꯍꯦꯛꯇ ꯊꯤꯡꯅ ꯊꯝꯃꯦꯕ
ꯎꯝ ꯎꯝ ꯊꯣꯛꯂꯛꯇꯣꯏꯗꯤ ꯑꯗꯨꯗꯒꯤ ꯄꯣꯠ ꯊꯣꯛꯂꯛꯇꯣꯏꯅꯤꯗꯅ
ꯃꯥꯅꯦ ꯃꯥꯅꯦ ꯁꯤꯗ ꯂꯣꯏꯅ ꯇꯨꯡꯗꯨꯅ ꯂꯩꯕ ꯄꯣꯠ ꯑꯣꯏꯕꯅꯤꯅ ꯃꯔꯨ ꯑꯣꯏꯅ ꯑꯩ ꯂꯩ ꯍꯣꯁꯇꯦꯜꯖꯦ
ꯎꯝ ꯀꯣꯛꯇꯣ ꯀꯣꯛꯇꯨꯗꯤ ꯁꯤꯗ ꯂꯩꯔꯤꯁꯤ ꯗꯤ ꯀꯣꯛꯇꯣ ꯇꯥꯁꯤꯟꯕ ꯉꯝꯕ ꯅꯠꯇꯦ ꯌꯨꯅꯤꯇꯤ ꯏꯁꯇ꯭ꯔꯦꯡ ꯑꯃ ꯂꯥꯛꯑꯅꯤ ꯑꯗꯩ ꯒꯤ ꯑꯗꯒꯤ ꯀꯣꯛꯁꯤꯁꯨ ꯑꯩꯈꯣꯏꯒꯤ ꯈꯤꯇꯪ ꯈꯟꯕ ꯍꯥꯏꯕ ꯑꯃꯒ ꯈꯟꯗꯕ ꯍꯥꯏꯕ ꯑꯃꯗꯤ ꯈꯦꯠꯅꯕ ꯂꯥꯛꯏꯗꯅ
ꯑꯝ
ꯑꯗꯨꯢꯅꯤꯗ
ꯃꯥꯅꯦ
ꯅꯪ ꯀꯩ ꯏꯟꯖꯥꯡ ꯆꯥꯔꯕꯅꯣ ꯅꯪ ꯍꯪꯍꯧꯗ꯭ꯔ ꯃꯥꯜꯂꯦ
ꯑꯣ ꯑꯩ ꯉꯁꯤꯗꯣ ꯏꯔꯣꯟꯕ ꯑꯃ ꯇꯧꯔꯦ ꯑꯗꯨꯒ ꯑꯑ ꯀꯔꯤ ꯉꯁꯥꯏꯗꯣ ꯈꯥꯃꯦꯟꯅꯦ ꯑꯗꯨꯃꯥꯏꯅ ꯇꯧꯔꯒ ꯀꯥꯡꯉꯧ ꯑꯃꯒ ꯉꯧꯔꯒ ꯆꯥꯏ ꯉꯁꯤꯁꯦ
ꯑꯣ ꯅꯣꯏ ꯍꯣꯁꯇꯦꯜꯗꯩ ꯆꯥꯛ ꯂꯧꯗ꯭ꯔꯣ
ꯑꯁ ꯍꯣꯁꯇꯦꯜ ꯆꯥꯛꯇꯣ ꯑꯩ ꯍꯥꯎꯇꯕ ꯗꯨꯒꯤ
ꯍꯥꯎꯗꯤ ꯍꯥꯎꯔꯝꯃꯣꯏ
ꯍꯋꯥꯏ ꯊꯣꯡꯕꯗꯣ ꯎꯝ ꯑꯗꯨꯅ ꯏꯁꯥꯅ ꯊꯣꯡꯉ ꯆꯥꯕꯅ ꯐꯔꯦꯅ
ꯑꯗꯨꯅ ꯐꯩꯗ ꯐꯩꯌꯦ ꯍꯥꯏꯁꯦ ꯄꯩꯁꯥꯗꯗꯤ ꯑꯗꯨꯝ ꯆꯪꯕꯅꯤꯗꯣ ꯏꯕꯣ ꯏꯇꯣꯝꯗ ꯑꯩꯈꯣꯏ ꯇꯣꯉꯥꯟ ꯆꯥꯖꯔꯛꯄꯗꯨꯏ ꯍꯣꯏ ꯆꯥ ꯍꯣꯏ ꯍꯣꯏ ꯏꯁꯥꯏ ꯀꯝꯐꯣꯔꯇꯦꯕꯜ ꯑꯣꯏꯕ ꯃꯉꯣꯡꯗ
ꯎꯝ ꯍꯥꯏꯗꯤ ꯊꯨꯝꯃꯛꯇ ꯈꯤꯇꯪ ꯀꯜꯍꯟꯒꯦ ꯍꯥꯏꯔꯁꯨ ꯃꯣꯔꯣꯛ ꯈꯔ ꯀꯜꯍꯟꯒꯦ ꯍꯥꯏꯔꯁꯨ
ꯍꯣꯏ ꯏꯁꯥꯢ ꯈꯨꯠꯇ ꯂꯩꯔꯦꯗꯅ
ꯎꯝ ꯑꯁ ꯑꯥꯗꯗꯤ ꯍꯋꯥꯏ ꯊꯣꯡꯉꯒ ꯄꯨꯊꯔꯛꯄꯗꯣ ꯏꯆꯝ ꯆꯝꯃꯒ
ꯃꯥꯅꯦ ꯃꯥꯅꯦ ꯑꯗꯨꯗꯤ
ꯎꯝ ꯑꯗꯨꯒꯤ
ꯅꯨꯡꯁꯤꯕꯅꯤꯗ ꯁ꯭ꯀꯨꯜꯁꯦ ꯑꯃꯔꯣꯝꯗ ꯍꯥꯏꯔꯒꯗꯤ ꯁ꯭ꯀꯨꯜ ꯂꯥꯏꯐꯁꯦ ꯍꯧꯖꯤꯛꯅ ꯑꯉꯥꯡ ꯑꯣꯢ ꯊꯣꯛꯅꯤꯡꯉꯦ
ꯍꯣꯏ
ꯑꯩꯈꯣꯏꯕꯨꯗꯤ ꯇ꯭ꯋꯦꯟꯇꯤꯗ ꯊꯥꯗꯧꯗꯤ ꯅꯠꯇꯦꯗ ꯑꯩꯈꯣꯏꯅ ꯖꯦ ꯑꯦꯟ ꯕꯤ ꯆꯪꯉꯛꯄꯒꯤ ꯆꯍꯤꯗꯣ ꯗ꯭ꯔꯣꯞ ꯇꯧꯊꯣꯛꯈꯤꯕꯩꯅꯦ
ꯑꯣ
ꯆꯍꯤ ꯖꯦ ꯑꯦꯟ ꯚꯤ ꯆꯪꯉꯛꯄꯁꯤ ꯑꯩꯏꯠꯀꯤ ꯈꯟꯕꯗ ꯃꯤ ꯃꯉꯥꯃꯨꯛꯀ ꯌꯥꯎꯔꯝꯒꯗ꯭ꯔ ꯑꯁꯦꯡꯕ ꯀ꯭ꯂꯥꯁꯇ ꯆꯪꯉꯛꯄ ꯍꯥ ꯍꯥꯏꯗꯤ ꯀꯩꯁꯨ ꯑꯗꯨ ꯑꯉꯥꯡ ꯑꯝꯇ ꯌꯥꯎꯅꯗꯦꯕ ꯃꯥꯏ ꯀ꯭ꯂꯥꯁ ꯑꯣꯏꯗꯦꯕ
ꯎꯝ
ꯃꯁꯥꯅ ꯑꯗꯨꯝ ꯗ꯭ꯔꯣꯞ ꯇꯧꯅꯔꯛꯄ ꯉꯥꯛꯇ ꯑꯣꯏꯅꯕꯅꯦ ꯑꯌꯥꯝꯕꯅ
ꯑꯣ
ꯑꯗꯨꯝ ꯗ꯭ꯔꯣꯞ ꯇꯧꯊꯣꯔꯛꯑꯦ ꯇꯧꯗꯕ ꯌꯥꯗꯕꯅꯤꯅ ꯁꯣꯝꯗꯗꯤ ꯐꯕꯅꯤꯅ ꯆꯪꯍꯧꯅꯕ ꯆꯥꯟꯁ ꯃꯥꯡꯍꯟꯅꯤꯡꯗꯕꯒꯤ
ꯎꯝ
ꯈꯪꯗꯦꯗ ꯇꯧꯗꯣꯏꯁꯦ ꯄꯩꯁꯥꯁꯨ ꯇꯥꯟꯗ ꯌꯥꯗꯦ ꯑꯗꯩꯗꯤ ꯂꯥꯏꯔꯤꯛꯁꯨ ꯇꯝꯗ ꯌꯥꯗꯦ ꯍꯧꯖꯤꯛꯇꯤ ꯐꯦꯃꯤꯂꯤ ꯑꯋꯥꯕꯁꯨ ꯈꯪꯉꯝꯃꯅꯤ ꯑꯩꯈꯣꯏ ꯑꯩꯈꯣꯏ ꯆꯍꯤꯁꯤꯅ
ꯑꯁ
ꯎꯗꯁꯨ ꯉꯝꯗꯕ ꯑꯗꯩꯗꯤ ꯐꯦꯃꯤꯂꯤꯁꯤꯗ ꯅꯨꯄꯤꯅ ꯏꯆꯦꯅ ꯑꯍꯟ ꯑꯣꯏꯔꯝꯃꯦ ꯑꯩꯈꯣꯏ ꯔꯦꯁꯄꯣꯟꯁꯤꯕꯤꯂꯤꯇꯤ ꯆꯥꯎꯈꯠꯂꯛꯏꯗꯣ ꯂꯨꯍꯣꯡꯕ ꯑꯃꯗ ꯆꯪꯉꯤ ꯄꯩꯁꯥ ꯋꯥꯔꯤ ꯚꯣꯕ ꯑꯩꯒꯤ ꯐꯦꯃꯤꯂꯤꯗꯨꯁꯨ ꯌꯦꯡꯗ ꯌꯥ ꯄꯣꯠꯇꯦ
ꯍꯣꯏ
ꯑꯗꯨꯗꯅꯤꯗ ꯄꯣꯠꯆꯩ ꯑꯩꯈꯣꯏꯒꯤꯗꯤ ꯀꯩꯅꯣꯅꯤ ꯀꯜꯆꯔꯁꯤꯗꯤ ꯆꯠꯅꯕꯤꯁꯤꯗꯤ ꯄꯩꯁꯥ ꯌꯥꯝ ꯄꯥꯏꯔꯒ ꯈꯔ ꯑꯦꯛꯁꯄꯣꯔꯠ ꯃꯤꯉꯣꯟꯗ ꯑꯦꯛꯁꯄꯣꯔꯠ ꯇꯧꯊꯣꯛꯄ ꯅꯠꯇꯦ ꯁꯤꯅꯦꯕ ꯄꯥꯝꯅꯩꯁꯦ ꯁꯝꯅ ꯍꯥꯏꯔꯕꯗ